ꯇꯥꯒꯅ
ꯍꯧꯖꯤꯛꯇꯤ ꯀꯩꯅꯣ ꯑꯁ ꯐꯖꯕ ꯊꯤꯕꯒꯤ ꯎꯔꯤꯁꯨ ꯂꯣꯏꯈ꯭ꯔꯦ ꯑꯃꯨꯛ ꯀꯩꯅꯣ ꯇꯣꯉꯥꯟꯕ ꯇꯣꯄꯤꯛ ꯍꯣꯡꯉꯁꯦꯗꯅ
ꯂꯩꯇ꯭ꯔꯦ
ꯂꯩꯇꯕ ꯌꯥꯔꯦꯍꯦ ꯅꯪꯁꯦ ꯀꯩꯅꯣꯗ ꯑ ꯀꯩ ꯀꯩ ꯃꯇꯥꯡꯗ ꯁꯥꯕꯤꯌꯨꯔꯣ ꯍꯧꯖꯤꯛꯇꯤ ꯈ꯭ꯋꯥꯏꯗꯒꯤ ꯅꯪꯅ ꯕꯤꯠ ꯌꯥꯎꯕ ꯍꯥꯏꯔꯣꯅꯦ ꯂꯥꯁ ꯈ꯭ꯋꯥꯏꯗꯒꯤ ꯐꯖꯕ
ꯈꯪꯗꯦꯗ ꯅꯪꯅ ꯑꯗꯨꯝ ꯍꯥꯏꯔꯛꯑꯣ
ꯑꯗꯣ ꯈ꯭ꯋꯥꯏꯗꯒꯤ ꯈꯪꯅꯤꯡꯕ ꯈ꯭ꯋꯥꯏꯗꯒꯤ ꯍꯪꯅꯤꯡꯕ ꯀꯣꯏꯁꯟꯁꯦ ꯔꯦꯟꯗꯝ ꯑꯣꯏꯕ ꯃꯤ ꯑꯃꯗ ꯅꯨꯄꯥ ꯅꯨꯄꯥ ꯑꯃꯗ ꯈ꯭ꯋꯥꯏꯗꯒꯤ ꯍꯪꯅꯤꯡꯕ ꯀꯣꯏꯁꯟꯁꯦ ꯀꯔꯝꯕꯅ ꯑꯣꯏ ꯀꯣꯏꯁꯟꯗꯤ ꯃꯌꯥꯝ ꯑꯃ ꯂꯩꯔꯝꯒꯅꯤ ꯅꯦꯕ ꯑꯗꯨ ꯍꯪꯅꯤꯡꯕ ꯈꯔꯗꯤ ꯂꯩꯔꯝꯒꯅꯦꯕ ꯑ ꯑꯗꯨ ꯍꯥꯏꯌꯦꯡ ꯈꯪꯕ꯭ꯔꯣ ꯍꯣꯏ
ꯎꯝ ꯑ ꯅꯨꯄꯤ ꯑꯇꫭ ꯅꯨꯄꯤ ꯀꯣꯏ ꯀꯣꯏꯔꯒ ꯀꯔꯤꯒꯤ ꯅꯨꯄꯤ ꯑꯇꯣꯞꯄꯗꯣ ꯀꯔꯤꯒꯤ ꯑꯣꯏꯕ꯭ꯔꯥ ꯑꯗꯨꯅꯦ ꯍꯥꯅꯤꯡꯉꯤꯁꯦ ꯃꯤꯒꯤ ꯃꯤꯒꯤ ꯑ ꯍꯥꯏꯕꯗꯤ ꯑ ꯃꯥꯒꯤ ꯅꯨꯄꯤ ꯂꯩ ꯂꯩ ꯔꯒ ꯑꯇꯣꯞꯄꯗꯣ ꯌꯦꯡꯁꯤꯟꯅꯕꯗꯣ ꯀꯔꯤꯒꯤꯔ
ꯁꯨꯃꯥꯏꯅ ꯇꯧꯋꯦꯕ ꯃꯤ ꯈꯨꯗꯤꯡꯃꯛꯇꯤ ꯂꯣꯏ ꯇꯣꯡꯉꯥꯂꯦꯀꯣ ꯃꯥ ꯃꯥꯒꯤ ꯋꯥꯈꯜ ꯂꯣꯏ ꯇꯣꯡꯉꯜꯂꯦꯕ ꯑꯗꯨꯁꯨ ꯃꯤ ꯈꯔꯗꯤ ꯑꯗꯨ ꯌꯥꯝ ꯂꯩꯌꯦꯕ ꯑꯗꯨꯒꯤ ꯑꯥ ꯅꯨꯄꯤ ꯊꯤꯕ ꯋꯥꯔꯤꯗꯤ ꯈꯪꯗ꯭ꯔꯦꯀꯣ ꯀꯣꯏꯕꯒꯤ ꯋꯥꯔꯤꯅꯤꯀꯣ ꯑꯩ ꯍꯧꯖꯤꯛ ꯍꯥꯏꯕꯁꯤꯗꯤ
ꯎꯝ
ꯍꯥꯥꯕ꯭ꯔꯥ ꯑꯣ ꯇꯨꯃꯤ ꯂꯩꯒꯅꯨꯅꯦ ꯍꯣꯏ ꯍꯣꯏ ꯍꯥꯏꯔ ꯂꯩ ꯌꯣꯅꯦ꯫
ꯍꯣꯏ
ꯑꯗꯣ ꯁꯨꯃꯥꯏꯅ ꯇꯧꯅꯦꯕ
ꯎꯝ
ꯑ ꯅꯨꯄꯤ ꯑꯅꯧꯕ ꯌꯦꯡꯕ ꯍꯥꯏꯕꯁꯦ ꯅꯪꯁꯤ ꯈꯪꯍꯧꯔꯣꯀꯣ ꯂꯣꯏ ꯂꯣꯗ ꯑꯅꯧꯕ ꯌꯦꯡꯕ ꯍꯥꯏꯕꯁꯦ ꯅꯨꯄꯥꯒꯤ ꯍꯣꯔꯃꯣꯟꯗ ꯌꯥꯎꯈ꯭ꯔꯕꯒꯨꯝꯕꯅꯦꯕ꯫ ꯏꯗ ꯌꯥꯎꯈ꯭ꯔꯕꯒꯨꯝꯕꯅꯦꯕ ꯎ ꯁꯤꯁꯦ ꯁꯤ ꯁꯤꯁꯦ
ꯎꯝ
ꯑꯗꯨ ꯑꯗꯨꯁꯨ ꯂꯣꯏꯅꯃꯛꯁꯦ ꯅꯥꯏꯟꯇꯤ ꯄꯥꯔꯁꯦꯟ ꯍꯥꯏꯕ ꯌꯥꯏꯕ ꯑꯅꯧꯕ ꯎꯁꯦ ꯄꯥꯝꯃꯦ ꯈꯥꯠꯂꯦ ꯈꯔ ꯍꯥꯏꯕ ꯅꯠꯇꯦꯀꯣ ꯑꯗꯨꯝ ꯑꯅꯧꯕ ꯌꯦꯡꯕ ꯌꯦꯡꯕ ꯍꯥꯏꯕꯁꯦ ꯃꯤ ꯅꯨꯄꯥꯒꯤ ꯑꯃ ꯇꯧꯅꯦꯕ ꯈꯪꯕ꯭ꯔꯥ ꯑꯗꯨꯒꯤ ꯅꯪꯅ ꯇꯧꯒꯤꯗꯕꯁꯦ ꯍꯌꯦꯡꯋꯥꯏ ꯅꯪ ꯅꯨꯄꯥꯒꯨꯝꯕ ꯀꯣꯏꯈꯥꯏꯔꯛꯄ ꯃꯇꯝꯗꯣ ꯑꯣ ꯅꯪ ꯇꯧꯒꯦꯗꯕꯁꯦ ꯅꯪꯒꯤ ꯚꯦꯂ꯭ꯌꯨꯁꯦ ꯅꯪꯅ ꯌꯥꯝ ꯉꯥꯛꯄ ꯍꯩꯕꯗꯒ ꯂꯩꯕ ꯃꯈꯩ ꯅꯍꯥꯛ ꯄꯤꯊꯣꯛꯑꯕ ꯅꯪ ꯁꯣꯏꯔꯦ ꯑꯗꯣ ꯅꯪ ꯈꯪꯒꯗꯧꯕꯁꯦ ꯂꯩꯕ
ꯑꯗꯣ ꯅꯝꯐꯨ ꯅꯝꯐꯨꯗꯒꯤ ꯂꯧꯔꯦꯗꯤ ꯀꯃꯥꯏ ꯇꯧꯕ ꯑꯗꯨ ꯑꯣꯏꯕ
ꯑꯗꯨꯗꯣ ꯅꯪꯒꯤ ꯄꯪꯕꯅꯦꯕ ꯅꯪ ꯂꯧꯍꯜꯂꯦ ꯍꯥꯏꯔꯗꯤ ꯅꯪꯒꯤ ꯅꯪꯒꯤ ꯄꯪꯕꯅꯦꯕ ꯍꯥꯏꯕꯗꯤ ꯁꯦꯜꯁ ꯑꯥꯔ ꯕꯥꯏꯅꯔꯤ ꯍꯥꯏꯕꯗꯣ ꯖꯤꯔꯣ ꯑꯣꯔ ꯋꯥꯟ ꯋꯦꯗꯔ ꯌꯨ ꯑꯁ ꯑ ꯍꯧꯔꯦ ꯍꯧꯔꯦ ꯍꯧꯔꯦ ꯍꯧꯔꯦ ꯉꯥꯏꯈꯣ ꯇ ꯅꯠꯇ꯭ꯔꯒ ꯋꯥꯟ ꯃꯩꯇꯩꯂꯣꯟꯗ ꯉꯥꯡꯉꯣ ꯍꯥꯏꯕꯅꯤ ꯁꯦ ꯖꯤꯔꯣ ꯑꯣꯏꯒꯦ ꯍꯥꯏꯕ꯭ꯔꯥ ꯋꯥꯟ ꯑꯣꯏ ꯍꯥꯏꯕ꯭ꯔꯥ ꯑꯣꯞꯁꯟ ꯑꯅꯤ ꯂꯩꯌꯦꯕ ꯒ꯭ꯌꯥꯟꯇꯥꯏꯅ
ꯄꯤꯊꯣꯛꯄ ꯌꯥꯗꯦꯕ ꯇꯞꯅ- ꯇꯞꯅ- ꯇꯞꯅ ꯄꯤꯊꯣꯛꯀꯗꯕ꯫ ꯌꯥꯏꯒꯣ
ꯑꯩꯅ ꯍꯥꯡꯕꯗꯤ ꯑꯩꯅ ꯍꯥꯡꯗꯤ ꯑꯗꯨꯃꯥꯏꯅ ꯍꯥꯡꯗꯦ꯫ ꯑꯩꯅ ꯍꯪꯕꯒ ꯅꯪꯅ ꯈꯨꯝꯕꯒ ꯇꯣꯉꯥꯜꯂꯤ꯫ ꯑꯩꯅ ꯍꯪꯕꯗꯤꯗꯤ ꯀꯔꯤꯒꯤ ꯅꯨꯄꯤ ꯂꯩꯔꯒ ꯑꯇꯣꯞꯄ
ꯍꯧꯖꯤꯛꯇꯗꯣ ꯅꯦꯠꯋꯥꯛ ꯈꯔ ꯌꯥꯗꯕ ꯃꯥꯜꯂꯤꯍꯦ ꯍꯧꯖꯤꯛ ꯐꯥꯎꯗꯤ꯫ ꯑ ꯀꯩꯅꯣ ꯑꯦꯂꯦꯟꯒꯤ ꯃꯈꯣꯟ ꯑꯣꯏꯅ ꯇꯥꯏ ꯋꯥ ꯉꯥꯡꯕ ꯇꯥꯗꯦ꯫
ꯑꯦ ꯅꯇꯦ ꯍꯥꯏꯅ ꯍꯥꯏꯔꯛꯄꯃꯣ ꯀꯔꯤꯒꯤ ꯇꯣꯄꯤꯛ ꯆꯦꯟꯖ ꯇꯧꯕ꯭ꯔꯣ? ꯅꯪ ꯆꯩ ꯆꯠꯛꯀꯅꯤ ꯌꯥꯔꯦ ꯃꯥꯏ ꯎꯝ
ꯍꯧꯛ ꯑꯃ ꯑꯦꯛꯖꯥꯝꯄꯜ ꯑꯃꯃꯨꯛ ꯄꯤꯒꯦꯕ ꯄꯣꯠꯆꯩꯁꯦ ꯅꯪ ꯉꯁꯥꯏꯒꯤ ꯑꯩ ꯄꯣꯠ ꯆꯩꯒꯤ ꯑꯃꯨꯛ ꯍꯥꯏꯕꯗꯣ ꯑꯃꯨꯛ ꯇꯥꯎꯕꯀꯣ ꯄꯣꯠꯆꯩꯁꯤꯒꯣꯅꯧꯕ ꯃꯇꯝꯗꯗꯤ ꯌꯥꯝꯅ ꯁꯤꯖꯤꯟꯅꯕꯗꯣ ꯆꯦꯛꯁꯤꯟꯅ
ꯍꯥꯏꯒꯅꯨ
ꯑꯣꯀꯦ ꯅꯨꯄꯤꯗꯤ ꯍꯥꯏꯔꯒꯦ ꯑꯗꯨꯗꯤ ꯐꯔꯦꯁꯦ ꯑꯗꯨ ꯅꯨꯄꯤꯁꯦ
ꯅꯨꯄꯤꯗꯁꯨ ꯍꯥꯏꯔꯒꯅꯨ ꯅꯨꯄꯥ ꯅꯨꯄꯥ ꯑꯣꯏꯅ ꯍꯥꯏꯌꯣ ꯀꯔꯤꯒꯤ ꯅꯨꯄꯤ ꯎ
ꯑꯇꯣꯞꯄ ꯌꯦꯡꯕ꯭ꯔꯥ ꯍꯥꯏꯕꯗꯣ ꯑꯗꯨꯅꯦꯕ ꯅꯨꯄꯤꯗꯣ ꯑ ꯅꯨꯄꯤꯗꯣ ꯏꯄꯪ ꯄꯪꯅ ꯃꯥꯒꯤ ꯂꯩꯕ ꯃꯈꯩ ꯂꯣꯏ ꯄꯤꯊꯣꯛꯈ꯭ꯔꯦ ꯍꯥꯏꯔꯗꯤ ꯅꯨꯄꯥꯗꯣ ꯑꯇꯣꯞꯄꯗ ꯆꯠꯈ꯭ꯔꯅꯦꯕ ꯏꯟꯇꯔꯦꯁ ꯏꯁꯇꯣꯃꯥꯜ ꯍꯥꯏꯅ ꯑꯗꯨꯒꯤ ꯂꯩꯕꯗꯣ ꯇꯞꯅ- ꯇꯞꯅ ꯄꯤꯊꯣꯛꯄ ꯍꯥꯏꯌꯣꯕ ꯑꯗꯨꯔꯗꯤ ꯑ ꯃꯥꯗꯣ ꯅꯉꯣꯟꯗ ꯁꯥꯡꯅ ꯂꯩꯒꯅꯦꯕ ꯎꯝ꯫
ꯑꯩꯅ ꯈꯪꯕꯗꯤ ꯎ ꯃꯁꯇꯣ ꯊꯤꯕꯒꯤ ꯑꯇꯣꯞꯄ ꯐꯖꯕ ꯄꯥꯝꯕꯒꯤꯔꯅ ꯈꯪꯕꯅꯦ
ꯑꯗꯨꯗꯣ ꯁꯛꯀ ꯇꯞꯁꯨ ꯅꯠꯇꯦ ꯁꯛꯀꯛꯇꯪ ꯈꯟꯒꯤꯅꯣ ꯁꯛꯀꯛꯇꯪ ꯈꯜꯂꯗꯤ ꯌꯥꯔꯣꯏ ꯁꯛ ꯊꯤꯕ ꯃꯌꯥꯝꯁꯨ ꯃꯤ ꯌꯨꯝ ꯂꯣꯏ ꯄꯥꯜꯂꯤꯁꯤꯗꯤ
ꯄꯟꯗꯔ ꯃꯤꯁꯨꯂꯥꯏ
ꯁꯛ ꯁꯛ ꯊꯤꯕꯁꯨ ꯃꯌꯥꯝ ꯌꯨꯝ
ꯑꯗꯣ ꯌꯨꯝ ꯌꯨꯝ ꯄꯥꯟꯗꯕꯁꯤꯡꯗ ꯑ ꯅꯠꯇꯦ ꯌꯨꯝ ꯄꯥꯟꯗꯕꯁꯤꯡꯗꯤ ꯅꯪꯅꯥ ꯍꯥꯏꯕꯗꯤ ꯁꯛ ꯊꯤꯌꯦ ꯍꯥꯏ ꯁꯛ ꯊꯤꯕꯒꯤꯅꯦ ꯍꯥꯏ ꯍꯥꯏ
ꯍꯩꯕꯒ ꯆꯞ ꯃꯥꯟꯅꯩ
ꯅꯠꯇꯦ ꯍꯦ ꯅꯠꯇꯦ ꯍꯦ ꯑꯗꯨ ꯅꯠꯇꯦ
ꯃꯥꯅꯦ
ꯌꯥꯝ ꯂꯩꯍꯟꯕ ꯗꯔꯀꯥꯔ ꯑꯣꯏꯌꯦꯕ ꯁꯛꯇ ꯅꯠꯇꯦꯀꯣ ꯄꯦꯔꯦꯟꯁꯅꯗꯤꯀꯣ ꯃꯤꯒꯤ ꯇꯥꯏꯞꯇꯣ ꯇꯥꯏꯞꯇꯣ ꯈꯔ ꯅꯪ ꯂꯩꯍꯟꯕ ꯗꯔꯀꯥꯔ ꯑꯣꯏꯌꯦꯕ ꯅꯪꯕꯨ ꯑꯗꯨꯝ ꯉꯥꯎꯍꯜꯂꯒ ꯂꯩꯒꯗꯧꯕꯒꯤ ꯈꯔ ꯁꯤꯤꯅꯕ ꯗꯔꯀꯥꯔ ꯑꯣꯏꯕ
ꯌꯥꯔꯦ ꯌꯥꯔꯦ ꯑꯦꯟ ꯇꯗꯦ
ꯇꯥꯏ ꯍꯥꯏꯦ ꯃꯅꯦ
ꯇꯔꯦ
ꯀ꯭ꯋꯥꯂꯤꯇꯤꯗꯣ ꯌꯥꯝꯅ ꯂꯩꯍꯟꯕ ꯄꯣꯠ ꯆꯩꯗꯣ ꯑꯗꯨꯝ ꯅꯧꯍꯜꯂꯒ ꯂꯩꯕ ꯗꯔꯀꯥꯔ ꯗꯔꯀꯥꯔ ꯑꯣꯏꯕ ꯄꯣꯠ ꯆꯩ ꯂꯤꯍꯜꯂꯕ ꯄꯣꯠ ꯆꯩꯩꯗꯨ ꯌꯥꯝꯅ ꯑꯣꯜ ꯑꯣꯏꯔꯕ ꯑꯗꯨꯔꯗꯤ ꯅꯪ ꯐꯥꯔꯁ ꯍꯦꯟꯒꯨꯝꯅ ꯇ꯭ꯔꯤꯠ ꯇꯧꯔꯔꯣꯏꯕ ꯁꯦꯀꯦꯟ ꯍꯦꯟꯒꯨꯝꯕꯅ ꯇ꯭ꯔꯤꯠ ꯅꯦꯕ ꯒ꯭ꯌꯥꯟ ꯇꯥꯏ ꯑꯗꯨꯒꯤ ꯁꯦꯀꯦꯟ ꯍꯦꯟꯒꯤ ꯐꯨꯔꯤꯠ ꯐꯤꯔꯣꯟꯜ ꯍꯥꯞꯄꯁꯤꯡꯁꯦ ꯃꯃꯟꯁꯨ ꯍꯣꯡꯕ ꯑꯗꯨꯒ ꯃꯤꯅꯁꯨ ꯑ ꯀꯩꯅꯣ ꯐꯤꯔꯣꯟꯜꯗꯣ ꯌꯥꯝꯅ ꯚꯦꯂꯨ ꯂꯩꯅ ꯍꯥꯞꯇꯦꯕ ꯈꯨꯟꯒꯨꯝꯕꯗ ꯊꯕꯛ ꯁꯨꯅꯤꯉꯥꯏꯒꯨꯝꯕ ꯍꯥꯞꯄꯅꯦꯕ
ꯍꯥꯞꯄꯦ ꯐꯥꯔꯁ ꯇꯥꯏꯟꯈꯣꯏꯁꯨ ꯇꯕ ꯁꯨꯕ ꯀꯥꯟꯅ ꯑꯗꯨꯝ ꯂꯩꯁꯤꯗꯤ
ꯁꯦꯟꯗꯣ ꯅꯪ ꯍꯦꯛ ꯍꯦꯟꯅꯪ ꯍꯦꯛ ꯍꯥꯞꯄꯣ ꯂꯧꯒꯨꯝꯕ ꯆꯠꯇꯅ ꯑꯥ ꯍꯥꯏꯔꯣ ꯅꯪ ꯐꯥꯔꯁꯦꯟ ꯐꯨꯔꯤ ꯐꯤꯔꯣ ꯅꯪ ꯗ꯭ꯔꯦꯁꯀꯨꯝꯕ
ꯑꯁꯟꯁꯨ ꯑꯍꯣꯡ ꯑꯍꯣꯡꯕ ꯌꯥꯝ ꯂꯩꯑ ꯑꯗꯨ
ꯑ ꯑꯗꯨꯗ ꯑꯍꯣꯡꯕꯗꯣ ꯁꯤꯖꯤꯟꯅꯕ ꯃꯐꯝꯗꯣ ꯐꯖꯕꯗ ꯁꯤꯖꯤꯟꯅꯔꯣꯏꯕ ꯐꯥꯔꯁ ꯍꯦꯟꯁꯦ
ꯅꯪꯅ ꯍꯥꯏꯕꯗꯤ ꯆꯀꯦꯟ ꯏꯁꯀꯦꯟ ꯍꯦꯟꯅ ꯑꯗꯨꯝ ꯑꯗꯨꯝ ꯀꯃꯥꯏꯅ ꯍꯥꯏꯁꯤꯔꯥ ꯑꯗꯨꯝ ꯊꯕꯥꯛ ꯁꯨꯕ ꯀꯥꯟꯗ ꯑꯗꯨꯝ ꯑꯗꯨꯝ ꯁꯠꯄ ꯑꯁ
ꯍꯣꯏꯅꯦ ꯍꯣꯏꯅꯦ ꯌꯦꯁ ꯅꯪ ꯍꯥꯏꯕꯗꯨ ꯆꯨꯝꯃꯦ ꯒ꯭ꯌꯥꯟ ꯇꯥꯏꯦ ꯍꯣꯏ ꯑꯗꯨ ꯁꯤꯖꯤꯟꯅꯔꯁꯨ ꯈꯔ ꯀꯩꯅꯣ ꯃꯃꯜ ꯂꯩꯅꯁꯤꯗ ꯐꯥꯔꯁ ꯍꯦꯟꯒꯤ ꯃꯃꯜ ꯇꯥꯡꯕꯗꯣ ꯑꯗꯨꯗꯤ ꯁꯤꯖꯤꯟꯅꯕꯗꯣ ꯁꯦꯀꯦꯟ ꯍꯦꯟꯒ ꯀꯝꯄꯦꯌꯔ ꯇꯧꯕ ꯀꯥꯟꯗꯀꯣ ꯐꯥꯔꯁ ꯍꯦꯟꯗꯨꯗ ꯑꯌꯥꯝꯕ ꯃꯇꯝꯗ ꯌꯥꯝꯌꯥꯝ ꯃꯃꯟ ꯂꯩꯅ ꯁꯤꯖꯤꯟꯅꯩ ꯍꯥꯏꯕ
ꯑ ꯇꯁ ꯀꯅꯦ ꯑ ꯇꯥꯡꯕꯁꯨ ꯂꯩꯌꯦ ꯍꯧꯖꯤꯛꯀꯥꯟꯗꯤ ꯁꯦꯀꯦꯟ ꯍꯦꯟ ꯑꯣꯏꯅ ꯇꯥꯡꯉꯦ
ꯁꯖꯦ ꯎ
ꯅꯠꯇ
ꯐꯔꯦ ꯆꯨꯝꯃꯜꯂꯦꯁ
ꯌꯥꯉ ꯈꯣꯡꯎꯞꯁꯤꯗꯣ ꯌꯦꯡꯉꯣ ꯌꯥꯝ ꯇꯥꯡꯈ꯭ꯔꯦ ꯍꯧꯖꯤꯛꯀꯥꯟꯗꯤ ꯎꯝ ꯅ ꯁꯩ ꯆꯂ ꯀꯅꯤ
ꯑꯇꯩ ꯀꯔꯝꯕ ꯄꯥꯝꯃꯦꯗꯣ ꯍꯥꯏꯔꯛꯑꯣ ꯑꯇꯩ ꯑꯇꯩ ꯀꯩꯃꯣ ꯈꯪꯅꯤꯡꯕꯂꯦ ꯑꯦ ꯍꯪꯍꯧꯔꯨꯍꯦ ꯅꯪ ꯑꯇꯩ ꯅꯨꯄꯥꯗ ꯍꯪꯕ ꯁꯨꯐꯪ ꯐꯪꯉꯔꯣꯏꯍꯦ ꯑꯇꯩ ꯅꯨꯄꯥꯗꯗꯤ ꯅꯪ ꯋꯥꯤ ꯈꯤꯇ ꯉꯥꯡꯕꯤꯈ꯭ꯔꯅꯤꯀꯣ
ꯅꯪꯅ ꯅꯪꯅ ꯍꯥꯏꯕꯗꯣ ꯂꯧꯕ ꯌꯥꯗꯦ
ꯄꯣꯏ ꯑꯃ ꯐꯥꯎꯁꯨ ꯆꯨꯝꯗꯦ
ꯑꯗꯨꯗꯤ ꯑꯗꯨꯗꯤ ꯐꯔꯦ ꯆꯨꯝꯕ ꯄꯣꯏꯟ ꯑꯃ ꯑꯅꯤ ꯍꯥꯏꯔꯛꯑꯣ ꯑꯗꯨ ꯅꯪ ꯈꯪꯕ ꯆꯥꯡꯗ ꯑꯩꯅ ꯂꯧꯕ ꯌꯥꯕ꯭ꯔꯥ ꯌꯦꯡꯒꯦ
ꯅꯇꯩ ꯑꯩꯗꯤ ꯃꯤꯉꯣꯟꯗ ꯑꯗꯨꯝ ꯍꯥꯏꯕꯗꯣ ꯈꯪꯗꯦ
ꯀꯃꯥꯏꯅ ꯈꯪꯗꯕ ꯈꯪꯗꯕ ꯌꯥꯗꯦꯅꯦ ꯑꯩ ꯂꯧꯗꯕ ꯌꯥꯗꯦꯅꯤ ꯅꯪꯉꯣꯟꯗꯤ ꯄꯣꯏꯟ ꯈꯔꯗꯤ ꯎꯝ ꯎꯝ
ꯐꯖꯅꯠꯇꯣꯃ ꯑꯗꯨ ꯑꯗꯨꯗ ꯇꯣ ꯈꯥꯛꯗꯅꯤ ꯇꯥꯏꯅꯤ ꯂꯩꯗ ꯅꯨꯄꯤ ꯊꯤꯔꯣ
ꯑꯗꯨꯕꯨꯗꯤ ꯁꯣꯏꯗ꯭ꯔꯦꯗ ꯇꯨ ꯊꯥꯎꯖꯟ ꯇ꯭ꯋꯦꯟꯇꯤ ꯁꯚꯦꯟ ꯊꯣꯛ ꯑꯗꯨꯒ ꯑꯁ ꯃꯊꯪ ꯆꯍꯤ ꯊꯣꯛꯑꯗꯤ ꯍꯧꯖꯤꯛꯇꯤ ꯂꯩꯇ꯭ꯔꯤꯅꯦ ꯇꯧꯔꯤꯕꯁꯦ ꯑꯁ ꯊꯤꯕꯤꯒꯦ ꯍꯥꯏꯕ꯭ꯔꯣ ꯅꯣꯏ ꯃꯈꯣꯠ ꯅꯪꯒꯤ ꯃꯅꯥꯛꯇꯁꯨ ꯃꯈꯣꯠ ꯌꯥꯝ ꯇꯥꯏ ꯅꯣꯛꯃꯤꯟꯅꯕ ꯃꯥꯜꯂꯤꯦ
ꯅꯠꯇꯦ ꯅꯪ ꯖꯕꯦ ꯖꯕꯦ ꯉꯝꯃꯟꯕꯒꯤ ꯅꯪ ꯅꯉꯣꯟꯗ ꯂꯩꯒꯗꯕ ꯃꯤ ꯂꯩ ꯂꯩꯔꯝꯃꯣꯏ
ꯑꯆꯥ ꯆꯐꯦ ꯆꯐꯦꯠ ꯉꯥꯡꯃꯟꯕꯤꯁꯦ ꯑꯩꯉꯣꯟꯗ ꯂꯩꯒꯗꯕ ꯃꯤ ꯂꯩꯔꯝꯃꯣꯏ ꯍꯥꯏꯕꯀꯣ ꯆꯨꯝꯃꯦ ꯑꯗꯨꯗꯤ ꯑ ꯑꯃ ꯅꯪ ꯍꯩꯔꯦ ꯑꯗꯨ ꯈꯛꯇꯪꯅꯦ ꯈꯨꯝꯒꯠꯄ ꯌꯥꯕꯁꯦꯁ ꯑꯇꯣꯞꯄ ꯑꯃꯁꯨ ꯈꯨꯝꯒꯠꯄ ꯌꯥꯗꯦꯅ ꯍꯥꯏꯔꯣ
ꯅꯪ ꯅꯪꯅ ꯅꯨꯄꯤ ꯑꯣꯟꯈ꯭ꯔꯦ ꯑꯩꯅ ꯅꯨꯄꯥ ꯑꯣꯟꯈ꯭ꯔꯦ ꯍꯧꯖꯤꯛꯇꯤ
ꯑꯗꯨ ꯍꯥꯏꯔꯛꯑꯣꯅꯦ ꯑꯦ
ꯎ
ꯑꯗꯨ ꯑꯣꯜꯂꯁꯨ ꯑꯣꯟꯕꯤꯔꯒꯦ ꯑꯣꯟꯕꯤꯌꯨ ꯍꯥꯏꯕ ꯃꯈꯩ
ꯑꯩ ꯑꯩꯅꯥꯎ ꯅꯨꯄꯤ ꯑꯣꯟꯈ꯭ꯔꯣ ꯍꯧꯖꯤꯛꯇꯤ ꯑꯩ ꯅꯨꯄꯥ ꯑꯣꯟꯈ꯭ꯔꯦ
ꯑꯣꯟꯈ꯭ꯔꯦ ꯉꯁꯥꯏꯗꯒꯤ ꯀꯩꯅꯣ ꯔꯤꯀ꯭ꯋꯦꯁ ꯅꯠꯇ꯭ꯔꯦ ꯑꯣꯟ ꯀ꯭ꯔꯔꯤꯦꯖꯤꯗꯤ
ꯑꯩꯗꯤꯗ ꯅ ꯅꯉꯣꯟꯗ ꯑꯟꯅ ꯍꯥꯏꯔꯁꯨ ꯅꯪꯗꯤ ꯀꯨꯝꯕ ꯌꯥꯝ ꯍꯥꯏꯌꯦꯅ ꯑꯗꯨꯣ ꯑꯩꯒꯤ ꯂꯩꯇ꯭ꯔꯦ ꯂꯩꯇ꯭ꯔꯦꯕ
ꯑꯁ ꯂꯣꯏꯔꯤꯍꯦ ꯂꯩꯇꯕ ꯌꯥ
ꯂꯩꯇꯦ ꯂꯩꯇꯦ
ꯌꯥꯔꯣꯅꯦ ꯍꯧꯖꯤꯛꯇꯤ ꯀꯩꯀꯩ ꯇꯧꯔ ꯂꯩ ꯍꯥꯏꯕ
ꯑꯗꯨꯗ ꯇꯣꯃ꯭ꯔꯒ ꯆꯔꯒ ꯑꯗꯨꯣꯃ ꯇꯃꯒ ꯆꯠꯂꯒ ꯂꯩꯦ ꯍꯥꯏꯩꯗꯨꯒ
ꯗꯦ
ꯃꯤ ꯃꯉꯥ ꯃꯤ ꯃꯉꯥ
ꯑꯣꯁ ꯍꯧꯖꯤꯛꯀꯤ ꯃꯉꯥ ꯂꯩꯃꯤꯟꯅꯕ꯭ꯔꯣ ꯑꯁ ꯑꯇꯩ ꯑꯩꯗꯤ ꯑꯩ ꯀꯤ ꯑꯩꯅ ꯋꯥ ꯉꯥꯡꯕꯁꯦ ꯃꯣꯏꯁꯨ ꯂꯣꯏ ꯇꯥꯕ꯭ꯔꯣ꯫
ꯇꯥꯗꯦ ꯁꯤꯗꯤ ꯂꯥꯁ ꯁ꯭ꯄꯤꯀꯔꯁꯨ ꯊꯝꯕ ꯌꯥꯏꯗꯦ ꯌꯥꯗꯦꯅ꯫
ꯑꯣ ꯌꯥꯔꯦ-ꯌꯥꯔꯦ ꯅꯠꯇꯦ ꯊꯝꯑꯗꯤ ꯃꯣꯏ ꯀꯥꯟꯅꯕ ꯌꯥꯝ ꯐꯪꯈ꯭ꯔꯅꯤ ꯍꯥꯏꯕꯅꯤꯅ꯫
ꯑꯦ ꯅꯪꯒꯤ ꯋꯥ ꯀꯟꯅꯣ ꯀꯥꯟꯅꯕ ꯑꯃꯐꯥꯎꯁꯨ ꯂꯩꯇꯦ꯫
ꯀꯥꯟꯅꯕ ꯌꯥꯝ ꯐꯪꯈ꯭ꯔꯅꯤ ꯑꯗꯣ ꯍꯧꯖꯤꯛꯄꯨꯗꯤ ꯅꯨꯡꯉꯥꯏꯇꯦ ꯇ꯭ꯔꯦꯅꯪꯕꯨ ꯈꯔ ꯐꯪꯍꯟꯕꯤꯈ꯭ꯔꯦꯗꯅ ꯑꯩꯅ ꯂꯣꯟꯅ ꯐꯪꯍꯟꯕꯤꯈ꯭ꯔꯕꯅꯤ ꯇꯍꯜ ꯂꯣꯅꯣ ꯑꯩ ꯋꯥꯔꯤꯗꯣ ꯂꯣꯠꯅ ꯊꯝꯖꯤꯟꯈ꯭ꯔꯣꯗꯣ
ꯇꯜꯦ ꯍꯥꯏꯥꯏꯗꯤ ꯃꯤꯉꯣꯟꯗ ꯍꯩꯗꯅꯦ
ꯎ ꯍꯝ ꯅꯠꯇ꯭ꯔꯦ ꯃꯣꯏ ꯑꯗꯨ ꯍꯥꯏꯕꯤꯗ꯭ꯔꯦ ꯀꯔꯝꯕ ꯄꯥꯈꯪꯂꯨꯀꯣ ꯍꯥꯏꯅ ꯃꯣꯏ ꯍꯪꯍꯔꯅꯤ ꯅꯝꯕꯔ ꯀꯔꯝꯕꯅꯣ ꯀꯥꯏꯅꯀꫭ
ꯐꯥꯠꯇ꯭ꯔꯣ ꯐꯥꯠꯇ꯭ꯔꯣ ꯅꯪ ꯅꯨꯄꯤ ꯄꯥꯝꯃꯦ ꯍꯥꯏꯕ ꯅꯠꯇ꯭ꯔꯣ ꯅꯨꯄꯤ ꯊꯤꯕꯤꯌꯣ ꯍꯥꯏꯕ ꯅꯠꯇ꯭ꯔꯣ ꯅꯥ꯫
ꯎꯝꯍꯝ ꯊꯤ ꯉꯝꯅꯤ ꯍꯥꯏꯕ꯭ꯔꯣ ꯅꯪ ꯊꯤꯕ ꯉꯝꯅꯤ ꯍꯥꯏꯕ꯭ꯔꯣ ꯉꯝꯗ꯭ꯔꯒ ꯉꯝꯕ
ꯉꯝꯒꯗꯕꯥꯗꯤ ꯃꯥꯥꯟꯗꯦ ꯅꯪꯅ ꯅꯪ
ꯀꯩꯗꯧꯕꯩꯔꯣ꯫
ꯅꯪ ꯑꯩ ꯉꯁꯥꯏ ꯍꯥꯏꯗꯨ ꯍꯥꯏꯔꯤꯁꯤꯗꯤ ꯅꯪ ꯆꯄꯦꯟ-ꯆꯄꯦꯟ ꯉꯥꯡꯃꯟꯕꯒꯤ꯫
ꯑꯩꯅ ꯑꯩꯅ ꯋꯥ ꯉꯥꯡꯃꯟꯈ꯭ꯔꯕꯒꯤ ꯊꯤꯕ ꯎꯝ ꯅꫭ ꯑꯃꯨꯛ ꯅꯊꯟꯗ ꯑꯣꯏꯔꯝꯒꯅꯤ꯫ ꯀꯣ ꯑꯃꯨꯛ ꯆꯄꯦꯡ-ꯆꯄꯦꯡ ꯉꯥꯎꯕ ꯉꯥꯡꯗꯕ ꯅꯨꯄꯤ꯫
ꯅꯠꯇꯦ꯫
ꯑꯁ ꯑꯗꯨꯒꯨꯝꯕ ꯑꯗꯨꯒꯨꯝꯕ ꯅꯨꯄꯤ ꯑꯗꯨꯒꯨꯝꯕ ꯅꯨꯄꯥ ꯐꯪꯑꯗꯤꯀꯣ ꯍꯥꯏꯅ ꯑꯃꯨꯛ ꯈꯜꯂꯝꯃꯗꯤ꯫